ꯍꯜꯂꯣ ꯀꯗꯔꯃꯤꯅꯥ
ꯑ ꯁꯨꯝ ꯂꯩꯔꯝꯃꯤꯅꯦ ꯊꯥꯕꯜ ꯌꯦꯡꯉꯝꯃꯤꯅꯦ
ꯑꯣ ꯍꯌꯦꯡꯁꯦ ꯀꯣꯏꯕ ꯑꯃ ꯆꯠꯂꯨꯁꯤꯗꯅ
ꯑ ꯆꯠꯂꯨꯁ ꯀꯩꯗꯝ ꯇꯧꯁꯤꯦ ꯍꯥꯏꯅꯣ
ꯊꯝꯕꯥꯜ ꯌꯦꯡꯕ ꯆꯠꯂꯨꯁꯤꯔꯥ ꯈꯥꯕꯝꯕꯝ ꯗꯤꯌꯥꯔꯗ
ꯑꯣ ꯈꯥꯝꯕꯝ ꯈꯥꯕꯝꯒꯤꯗꯣ
ꯈꯥꯕꯝ ꯄꯝꯗꯤꯌꯥꯔ ꯑꯦꯌꯥꯔꯄꯣꯔꯠꯇꯒꯤ ꯈꯔ ꯆꯠꯂꯦꯗꯅ ꯆꯨꯝꯗ꯭ꯔꯤꯡ ꯆꯠꯂꯒ
ꯑꯣ ꯑꯣ ꯑꯩꯗꯤ ꯑꯣ ꯕꯝꯗꯦꯔ ꯑꯣ
ꯁ꯭ꯀꯨꯜ ꯂꯩꯕꯗꯨꯒꯤꯗꯨꯗ ꯂꯩꯔꯛꯇ ꯁꯥꯡꯅ ꯆꯪꯉꯒ ꯑꯥ ꯁꯥꯡꯅ ꯆꯪꯉꯀꯥꯟꯗ ꯑ ꯊꯝꯕꯥꯜ ꯀꯩꯀꯥ ꯊꯝꯆꯠ ꯀꯩꯀꯥ ꯍꯧꯕ ꯐꯥꯝ ꯐꯖꯅ ꯇꯧꯕ ꯑꯃ ꯂꯩꯌꯦꯕ ꯊꯝꯕꯥꯜ ꯌꯥꯝ ꯐꯖꯩ ꯍꯥꯏꯕ ꯐꯦꯁꯕꯨꯛ ꯀꯩꯀꯥꯗꯁꯨ ꯂꯣꯏ ꯊꯥꯒꯠꯄꯅꯦꯕ ꯑꯗꯨ ꯌꯦꯡꯉꯨꯁꯦ ꯍꯌꯦꯡꯗꯤ ꯀꯣꯏꯕ ꯆꯠꯂꯨꯁꯦ
ꯌꯦꯉꯣꯁꯤꯦ ꯌꯦꯉꯣꯁꯦ ꯑꯣ ꯑꯩꯈꯣꯏ ꯑꯩꯈꯣꯏ ꯄꯥꯔꯇꯤꯁꯤꯡꯗ ꯑꯝꯇ ꯍꯥꯏꯅꯈꯤꯒꯦꯅꯦ
ꯑꯥ
ꯊꯝꯕꯥꯜ ꯃꯐꯝꯗꯣ ꯌꯥꯝ ꯂꯩꯅꯔꯦꯅꯦ ꯍꯧꯖꯤꯛꯇꯤ
ꯑꯗꯨ ꯑꯗꯨꯗꯨꯅ ꯈ꯭ꯋꯥꯏꯗꯒꯤ ꯍꯧꯖꯤꯛ ꯑ ꯐꯖꯩꯌꯦꯅ ꯍꯥꯏꯅ ꯑ ꯆꯠꯄ ꯃꯐꯝ ꯊꯝꯕꯥꯜ ꯌꯦꯡꯐꯝ
ꯍꯣꯏ ꯆꯠꯁꯦ
ꯈꯣꯡꯉꯥꯝ ꯄꯥꯠꯂꯣꯝꯗꯁꯨ ꯑꯃ ꯂꯩ ꯍꯥꯏꯕꯅꯦ
ꯑꯣ ꯈ꯭ꯋꯥꯡꯝꯄꯥꯛꯀꯤꯗꯣ ꯑꯣ ꯈ꯭ꯋꯥꯡꯝꯄꯥꯛꯀꯤꯗ ꯆꯠꯂꯦ
ꯐꯖꯕ꯭ꯔꯣ ꯑꯗꯨꯗꯤ
ꯐꯖꯩꯌꯦ ꯑꯗꯨꯅ ꯋꯥ꯭ꯋꯥꯏꯠ ꯉꯥꯛꯇ ꯁꯥꯠꯂꯦ
ꯑꯣ ꯍꯧꯖꯤꯛꯀꯤ ꯈꯥꯕꯝꯒꯤꯗꯨꯅ ꯄꯤꯡ ꯉꯥꯛꯇ ꯁꯥꯠꯂꯦ ꯍꯥꯏꯕꯅꯦ
ꯀꯅ ꯍ꯭ꯋꯥꯏꯠ ꯉꯥꯛꯇ ꯁꯥꯠꯇꯣꯏꯅꯦ ꯐꯕꯨꯗꯤ ꯐꯖꯩ ꯑꯗꯨꯝ ꯑ ꯃꯆꯨꯗꯤ ꯈꯪꯗꯦ ꯌꯦꯡꯕꯗ ꯋꯥ꯭ꯏꯠ ꯉꯥꯛꯇ ꯑꯣꯏꯕꯅꯤꯅ ꯌꯥꯝ ꯐꯖꯕꯗꯤ ꯑꯣꯏꯗꯦꯕ
ꯎꯝ
ꯋꯥꯏꯠ ꯉꯥꯛꯇ ꯑꯣꯏꯔꯒ ꯅꯛꯁꯜꯂꯒꯕꯨꯗꯤ ꯐꯖꯩꯑꯌꯦꯕ ꯃꯤ ꯌꯥꯝ ꯂꯥꯛꯅꯕꯅꯦ ꯑꯗꯨꯗꯣ ꯍꯤꯒ ꯍꯣꯟꯕ ꯌꯥꯏꯑꯕ ꯇꯣꯡꯕ ꯌꯥꯏꯑꯕ
ꯎꯝ
ꯍꯤꯒ ꯍꯣꯜꯂꯒ ꯃꯣꯏꯒꯤ ꯊꯝꯆꯦꯠꯀꯗꯣ ꯑꯗꯨꯝ ꯐ꯭ꯔꯦꯁ ꯑꯣꯏꯅ ꯑꯗꯨꯝ ꯍꯦꯛꯑꯒ ꯀꯣ ꯀꯩꯅꯣ ꯌꯣꯜꯂꯦꯕ ꯂꯩꯕꯁꯨ ꯌꯥꯏꯑꯕ ꯑꯥ
ꯑꯦꯟꯇ꯭ꯔꯤ ꯐꯤꯗꯤ
ꯑꯗꯨꯝ ꯀꯩꯅꯣꯅꯤ ꯂꯧꯗꯦ
ꯐ꯭ꯔꯤ
ꯑ ꯑꯗꯨ ꯑꯗꯨꯒꯤꯗꯤ ꯑꯝꯇ ꯂꯧꯗꯦꯕ ꯍꯤ ꯍꯣꯟꯕ ꯍꯤ ꯇꯣꯡꯕꯗꯣ ꯑꯗꯨꯒꯤ ꯑꯣꯏꯅ ꯂꯧꯋꯦꯕ ꯏꯁꯥꯅ ꯍꯣꯟꯖꯕ ꯍꯩꯔꯦ
ꯑ ꯑꯗꯣ ꯎꯝ ꯑꯩꯈꯣꯏ ꯅꯍꯥꯟ ꯇꯣꯡꯕꯗꯨꯗꯤ ꯏꯁꯥꯅ ꯍꯣꯟꯖꯩꯌꯦꯕ
ꯑꯥ
ꯏꯁꯥꯅ ꯍꯣꯟꯖ ꯍꯩꯔꯗꯤ ꯏꯁꯥꯅ ꯍꯣꯟꯖꯔꯒꯗꯤ ꯄꯩꯁꯥ ꯂꯧꯗꯦꯕ
ꯎꯝ
ꯑꯗꯨꯒ ꯇꯣꯡꯉꯒ ꯍꯣꯜꯂꯒ ꯏꯁꯥꯅ ꯏꯄꯥꯛ ꯄꯥꯠꯇꯨꯗ ꯊꯝꯕꯥꯜꯒꯨꯝꯕ ꯊꯝꯆꯦꯠꯀꯨꯝꯕ ꯍꯦꯛꯄꯗꯣ ꯑꯗꯨꯗꯤ ꯆꯥꯝꯃꯗꯤꯝ ꯂꯧꯋꯦ
ꯑꯣ ꯃꯣꯏ ꯍꯧꯖꯤꯛꯀꯤ ꯕꯝ ꯈꯥꯐꯝꯝꯝꯕꯝꯗꯤ ꯌꯥꯔꯒ ꯑꯗꯨꯗꯤ ꯂꯨꯄꯥ ꯀꯨꯟ ꯀꯨꯟ ꯂꯧ ꯃꯥꯜꯂꯤꯦ ꯃꯤ ꯑꯃꯗ ꯑꯉꯥꯡꯒꯤꯗꯤ ꯂꯧꯗꯦ ꯑꯗꯨꯒ ꯍꯦꯠꯄꯈꯨꯠꯄꯗꯤ ꯌꯥꯗ ꯑꯗꯩ ꯃꯣꯏꯒꯤꯅ ꯐꯤꯁꯨ ꯇꯣꯡꯗꯦ ꯍꯥꯏꯌꯦ ꯃꯣꯏꯒꯤꯅ ꯂꯩꯗꯣꯏꯕ ꯊꯝꯕꯥꯜ ꯑꯃꯗ ꯂꯨꯄꯥ ꯇꯔꯥ ꯄꯤ ꯍꯥꯏꯕꯅꯦ ꯑꯗꯣ ꯊꯝꯆꯦꯠꯁꯨ ꯑꯣꯗꯔ ꯇꯧꯔꯒ ꯍꯦꯛꯑꯒ ꯑꯗꯨꯃꯥꯏꯅ ꯇꯧꯔꯒ ꯂꯩꯗꯨꯣꯏꯕ ꯌꯦꯡꯕꯗꯤ ꯌꯥꯕ
ꯑꯩꯈꯣꯏꯒꯤꯗꯤ ꯌꯣꯟꯁꯨ ꯌꯣꯜꯂꯦ ꯑꯗꯨꯒ ꯂꯩꯁꯨ ꯂꯩ ꯑꯦ ꯏꯁꯥꯅ ꯍꯤꯗꯣ ꯍꯣꯜꯂꯒ ꯇꯣꯡꯖꯔꯒ ꯂꯥꯝꯃ ꯂꯥꯝꯃ ꯑꯗꯨꯝ ꯍꯦꯛꯄ ꯌꯥꯏꯑꯕ ꯑꯗꯨꯗꯤ ꯌꯥꯝ ꯅꯨꯡꯉꯥꯏ ꯑꯗꯨ ꯍꯥꯏꯔꯗꯤ
ꯍꯤꯒ ꯇꯣꯡꯉꯒ
ꯇꯣꯡꯉꯒ ꯑꯗꯨꯝ
ꯑꯦꯠꯚꯦꯟꯆꯔꯗꯣ ꯍꯤ ꯇꯣꯡꯕꯒꯤ ꯑꯗꯨ ꯍꯤꯗꯣꯡꯕ ꯌꯥꯝ ꯀꯤꯖꯩꯅꯦꯗꯤ
ꯇꯣꯡꯣꯡꯖꯕꯝꯄꯥꯥ
ꯇꯣꯡꯉꯦꯗꯣ ꯊꯥꯏꯅ
ꯎꯝ ꯑꯁ ꯀ ꯀꯥꯏꯗ ꯍꯧꯖꯤꯛꯕꯧ ꯣꯡꯗꯅꯦ ꯅꯍꯥꯟ ꯇꯣꯡꯕꯗꯨꯐꯥꯎꯇꯅꯦ ꯏꯁꯥꯁꯦ ꯊꯛ ꯊꯛ ꯊꯛꯛꯅꯤꯛꯑꯦꯕ ꯂꯥꯝꯃꯒ ꯃꯤꯅ ꯊꯝꯕꯥꯜꯁꯨꯣ ꯍꯦꯛꯑꯣꯅ ꯍꯥꯏꯗꯣ ꯍꯤ ꯇꯣꯡꯉꯒ ꯈꯨꯠ ꯊꯥꯗꯣꯛꯄ ꯉꯝꯗꯦ ꯍꯤ ꯊꯝꯕꯥꯜ ꯑꯝꯇ ꯍꯦꯛꯆꯅꯤꯡꯗ꯭ꯔꯦꯅ
ꯑꯗꯨꯅꯦ ꯀꯥꯏꯗꯩ ꯀꯤꯗꯗꯤ ꯑꯁ ꯃꯣꯇꯣꯔꯕꯣꯠ ꯇꯣꯡꯕꯁꯨ ꯀꯤ ꯑꯗꯨ ꯆꯨꯝꯅꯉꯤ ꯅꯣꯏ ꯍꯤ ꯃꯆꯥꯗꯨꯅꯃꯦꯟ ꯀꯤꯈꯔꯦ
ꯍꯤ ꯃꯆꯥꯁꯤꯅ ꯇꯣꯡꯉꯁꯦ
ꯑꯗꯨꯒꯤꯖꯩ ꯂꯣꯡꯊꯣꯔꯗꯧ ꯃꯥꯜꯂꯦ ꯁꯨꯃꯥꯏꯅ ꯍꯣꯟꯕꯗꯣ ꯄꯦꯗꯜ ꯄꯥꯏꯔꯒ ꯍꯣꯟꯕꯗ
ꯍꯣ ꯍꯣ ꯑꯗꯨꯅꯦ ꯑꯗꯨꯅꯦ ꯇꯣꯡꯉꯦꯁꯦ ꯍꯣꯜꯂꯤꯦ ꯁꯨꯃꯥꯏꯅ ꯇꯧꯔꯒ
ꯍꯤꯗꯣ ꯑꯗꯨꯃꯥꯏꯅ ꯇꯧꯔ ꯍꯣꯜꯂꯦꯗꯅ ꯑꯗꯨꯒ ꯑꯗꯨꯝ ꯊꯝꯕꯥꯜ ꯂꯥꯑꯃꯦ ꯍꯦꯛꯑꯣꯁꯦ ꯍꯛꯇ ꯀꯩꯅꯣꯅꯦ ꯃꯤꯍꯨꯟꯒꯁꯦ ꯑꯝꯇ ꯌꯥꯎꯗ꯭ꯔꯦꯕꯦꯝ ꯃꯣꯏ ꯁꯅꯥꯄꯥꯥꯠꯇꯣ ꯊꯝꯕꯥꯜ ꯁꯥꯐꯝ ꯈꯪꯕ꯭ꯔ
ꯑꯥ
ꯑꯗꯨꯁꯨ ꯌꯥꯝ ꯐꯖꯩ ꯍꯥꯏꯌꯦ
ꯁꯅꯥꯄꯥꯥꯠꯁꯤꯅ ꯀꯥꯏꯗꯅꯣ ꯈꯪꯗꯦ
ꯑ ꯅꯝꯕꯣꯜꯗ ꯆꯠꯄꯨꯗꯤ ꯆꯠꯇ꯭ꯔꯤ ꯑ ꯁꯅꯥꯄꯥ ꯑꯗꯨꯁꯨ ꯌꯥꯝ ꯐꯖꯩ ꯍꯥꯏꯌꯦꯕ ꯁꯅꯥꯄꯥꯥꯠꯇꯣ ꯊꯝꯕꯥꯜꯁꯨ ꯑꯥ ꯑꯗꯨꯁꯨ ꯆꯠꯂꯨꯔꯁ
ꯍꯧꯖꯤꯛꯇꯤ ꯊꯝꯕꯥꯜꯒꯤ ꯃꯇꯝꯅꯤꯅꯀꯣ ꯀꯥꯡꯅꯤꯅ
ꯎꯝ ꯃꯥꯖꯤꯡꯗꯣ ꯑꯗꯣꯝꯗꯁꯨ ꯌꯥꯝ ꯁꯥꯠꯂ
ꯑ ꯃꯥꯔꯖꯤꯟꯗꯨꯁꯨ
ꯃꯥꯔꯖꯤꯡꯗꯁꯨ ꯑꯗꯨ ꯃꯥꯔꯖꯤꯡꯗꯁꯨ ꯀꯩꯁꯨ ꯐꯖꯕ ꯑꯣꯏꯗꯦꯗ
ꯃꯥꯔꯖꯤꯤꯡ ꯂꯥꯏ ꯈꯨꯔꯨꯝꯐꯝꯝꯗ
ꯎꯝ ꯐꯣꯟꯗ ꯎꯕꯗ ꯐꯖꯕꯩ ꯋꯥꯅꯤ ꯅꯣꯏ
ꯌꯥꯏꯅꯦ ꯑꯗꯨꯗꯤ ꯂꯥꯏ ꯈꯨꯔꯨꯝꯕꯁꯨ ꯑꯣꯏꯅ ꯑꯗꯨꯗꯤ ꯊꯝꯕꯥꯜ ꯌꯦꯡꯕꯁꯨ ꯑꯣꯏꯅ
ꯎꯝ ꯃꯣꯏ ꯐꯥꯝ ꯑꯁ ꯑꯍꯨꯝ ꯃꯔꯤ ꯂꯩꯌꯦꯦ ꯕꯥꯔꯖꯤꯡꯂꯣꯝꯗꯗꯤ
ꯌꯥꯕꯩꯔꯦ
ꯐꯥꯔꯝ ꯑꯍꯨꯝ ꯃꯔꯤ ꯂꯩꯕ ꯀꯩꯅꯣ ꯇꯧꯁꯦ ꯍꯧꯖꯤꯛꯇꯤ ꯀꯥꯂꯦꯟ ꯅꯤꯅ ꯋꯥꯇꯔ ꯄꯥꯔꯛ ꯆꯠꯁꯤꯗꯅ
ꯋꯥꯇꯔ ꯄꯥꯔꯛ ꯀꯩꯅꯣꯒꯤꯗꯨꯔꯥ
ꯑꯥ ꯂꯡ ꯁꯝꯕꯜ ꯅꯣꯡꯒꯤꯗꯣ
ꯂꯨꯋꯥꯡ ꯁꯪꯉꯛꯑꯣ ꯕꯤꯔꯦꯟ ꯅꯣꯏꯔꯣꯝ ꯗ ꯆꯤꯞ ꯃꯤꯅꯤꯁꯇꯔ ꯑꯦꯛꯁ ꯆꯤꯞ ꯃꯤꯅꯤꯁꯇꯔ ꯕꯤꯔꯦꯟ ꯍꯣꯏꯏꯔꯣꯒꯤ ꯃꯥꯒꯤ ꯄꯤꯒꯅꯤꯦ ꯍꯥꯏꯕꯅꯦ ꯑꯗꯨꯗꯣ
ꯑꯁ ꯎꯝ ꯑ ꯀꯩꯅꯣ ꯇꯧꯦ
ꯃꯇꯜ ꯄꯥꯛꯞ ꯑꯗꯨ ꯑꯁꯤꯒꯤ ꯊꯣꯏꯊꯣꯏ ꯑꯦꯠꯚꯦꯟꯆꯔ ꯄꯥꯔꯛꯇꯁꯨ ꯋꯥꯇꯔ ꯄꯥꯔꯛ ꯌꯥꯎꯋꯦ ꯍꯥꯏꯇꯥꯔꯅꯦ
ꯌꯥꯎꯋꯦ ꯑꯗꯨꯗꯤ ꯑꯉꯥꯡ ꯃ ꯆꯥꯏꯅꯤꯍ ꯑꯗꯨꯗꯤ ꯆꯠꯅꯤꯡꯗꯦ
ꯑꯣ ꯑꯗꯨ ꯃꯣꯏ ꯅꯍꯥꯟ ꯏꯇꯥ ꯑꯣꯏꯅ ꯆꯠꯂꯨꯕꯗꯣ ꯑꯗꯨꯗꯣ ꯑꯥꯒꯤ
ꯂꯨꯋꯥꯡ ꯁꯝꯕꯔꯣꯝꯒꯤꯗꯣ ꯑꯗꯨꯅ ꯆꯥꯎꯅ ꯄꯨꯔꯥ ꯋꯥꯇꯔ ꯄꯥꯛꯔ ꯑꯣꯏꯅ ꯃꯐꯝꯗꯣ ꯄꯨꯔꯥ ꯆꯥꯎꯔꯒ ꯁꯦꯝꯃꯤꯅꯦꯕ
ꯑꯣ ꯍꯣꯏ ꯅꯨꯡꯉꯥꯏꯅꯤ
ꯅꯣꯡꯃ ꯑꯉꯥꯡꯈꯩ ꯄꯨꯔ ꯆꯠꯂꯁꯨ ꯌꯥꯔꯦ ꯁꯟꯗꯦꯒꯨꯝꯕ ꯑꯝꯗ
ꯌꯥꯏꯌꯦ ꯍꯔꯥꯎꯖꯔꯅꯤ ꯑꯉꯥꯡ ꯃꯌꯥꯝꯁꯨ
ꯑꯣ ꯑꯣ ꯑꯉꯥꯡ ꯃꯌꯥꯝꯗꯣ ꯄꯨꯔꯒ ꯁꯟꯗꯦ ꯅꯨꯃꯤꯠ ꯑꯝꯗꯀꯣ
ꯀꯣꯏꯕ ꯑꯣꯏꯅ ꯍꯔꯥꯎꯔꯅꯤ ꯑꯉꯥꯡ ꯃꯌꯥꯝꯁꯨ
ꯑꯀꯥꯏꯕ ꯂꯥꯞꯅ ꯆꯠꯂꯨꯗꯣꯏꯅꯣꯗ ꯂꯣꯛꯇꯥꯛꯇꯁꯨ ꯊꯝꯕꯥꯟꯕꯨꯗꯤ ꯃꯌꯥꯝ ꯁꯥꯠꯂꯝꯃꯅꯤ
ꯂꯣꯛꯇꯥꯛꯇ ꯂꯣꯛꯇꯥꯛ ꯍꯣꯝ ꯏꯁꯇꯦꯗꯨꯁꯨ ꯅꯨꯡꯉꯥꯏꯅꯤ ꯍꯥꯏꯕꯅꯤ
ꯑ ꯍꯣꯝ ꯏꯁꯇꯦꯁꯨ ꯆꯠꯁꯦ ꯍꯥꯏꯅꯕꯅꯦ ꯍꯥꯏꯗꯤ ꯍꯥꯏꯅꯔꯒꯅꯦ ꯆꯠꯄꯁꯦ ꯍꯦꯛꯇ ꯐꯔꯛ ꯇꯥꯕ
ꯍꯣꯏ ꯍꯥꯏꯗꯤ ꯍꯣꯝ ꯏꯁꯇꯦꯗꯨꯗꯤ ꯈꯔ ꯄ꯭ꯂꯥꯅꯤꯡ ꯑꯃ ꯆꯪꯗꯗꯤ ꯌꯥꯗꯦꯗꯅ ꯄꯣꯠ ꯆꯩꯩ ꯅꯨꯡꯆꯩ ꯀꯩꯀꯥ ꯐꯨꯕ ꯈꯣꯠꯄ ꯅꯣꯡꯃ ꯑꯃ ꯑꯥꯗ ꯂꯩꯗꯣꯏꯅꯤ ꯌꯦꯛꯇꯣꯏꯅꯤꯅ
ꯎꯝ
ꯐꯖꯅ ꯅꯨꯃꯤꯠ ꯀꯩꯀꯥꯗꯣ ꯑꯐꯕ ꯈꯣꯠꯄ ꯌꯦꯡꯉꯒ
ꯎꯝ
ꯑꯥꯎꯗꯤꯔ ꯑꯣꯏ
ꯑꯗꯨ ꯆꯠꯂꯁꯤ ꯍꯣꯝ ꯏꯁꯇꯦꯗꯨꯒ ꯑꯩꯈꯣꯏ ꯃꯌꯥꯝ ꯑꯝꯇ ꯄꯨꯟꯅ ꯑꯉꯥꯡꯈꯩ ꯄꯨꯌꯥꯅꯤ ꯀꯩꯅꯣ ꯋꯥꯇ ꯄꯥꯛꯇꯗ
ꯋꯥꯇꯔ ꯄꯥ ꯑꯉꯥꯡꯈꯩ ꯄꯨ ꯌꯥꯅꯤ ꯑꯉꯥꯡꯈꯩꯩꯅ ꯍꯦꯟꯅ ꯅꯨꯡꯉꯥꯏꯗꯣꯏꯁꯦ ꯃꯣꯏ ꯁꯥꯟꯅꯗꯣꯏꯁꯨ ꯌꯥꯏ ꯏꯁꯂꯥꯏꯠꯀ ꯇꯧꯕꯗꯣ ꯏꯁꯤꯡꯗ ꯃꯊꯛꯇꯒꯤꯒ ꯖꯔ
ꯏꯁꯤꯡꯒ ꯇꯧꯕꯗꯣ
ꯂꯄꯉꯥꯡꯕꯨꯗꯤ ꯌꯥꯔꯔꯣꯏ ꯑꯥ ꯑꯗꯣ ꯀꯌꯥꯝꯕꯨ ꯍꯗꯤ ꯉꯥꯎꯁꯂꯝꯝꯅꯤꯅꯤꯅ
ꯑꯧ ꯁꯥꯟꯅꯗꯣꯏ ꯅꯦ ꯃꯣꯏꯗꯤꯛꯇ ꯌꯨꯝꯗ ꯍꯟꯁꯤ ꯌꯥꯔꯣꯏꯗꯣꯏꯅꯦ ꯑꯗꯣ ꯉꯟꯇꯥꯅ ꯄꯨꯡ ꯀꯩꯅꯣꯗꯤꯩ ꯍꯥꯡꯉꯦ ꯌꯥꯝꯅꯦ ꯄꯨꯡ ꯃꯉꯥ ꯇꯦ ꯀꯩꯅꯣꯗꯒꯤ ꯑ ꯑ ꯄꯨꯡ ꯇꯔꯥ ꯁ꯭ꯋꯥꯏꯗꯩ ꯄꯨꯡ ꯃꯉꯥ ꯐꯧ ꯅꯨꯐꯥꯒꯟ
ꯄꯨꯡ ꯇꯔꯥ ꯁꯗꯤ ꯌꯥꯏꯅꯦꯦ ꯑꯗꯨꯗꯤ
ꯑ ꯑꯗꯨꯗꯒꯤ ꯍꯥꯡꯉ ꯍꯥꯏꯕꯅꯦꯕ ꯑꯩꯈꯣꯏ ꯅꯍꯥꯟ ꯑꯗꯨꯝ ꯊꯪꯅꯕ ꯏꯅꯝ ꯃꯈꯩ ꯁꯨꯝ ꯆꯠꯂꯨꯏꯌꯦ ꯑꯗꯨꯗ ꯃꯣꯏ ꯄꯨꯡ ꯑꯃ ꯑ ꯑꯗꯨꯋꯥꯏ ꯆꯠꯂꯤ ꯊꯦꯡꯉ ꯃꯄꯨꯡ ꯐꯥꯅ ꯁꯥꯟꯅꯔꯛꯇꯤ ꯑꯗꯨꯝ ꯑꯗ ꯑꯁ ꯑꯗꯨꯗꯅꯦ ꯀꯩꯅꯣ ꯈꯛꯇꯪ ꯂꯩ ꯃꯥꯜꯂꯦ ꯏꯁꯤꯡ ꯁꯥꯟꯅꯕ ꯑꯝꯇ ꯅꯠꯇꯦꯕ ꯑꯇꯣꯞꯄ ꯖꯤꯞ ꯊꯧꯕꯤ ꯑꯗꯒꯤ ꯑꯇꯩ ꯑꯇꯩ ꯃꯌꯥꯝꯁꯨ ꯂꯩꯕ ꯃꯥꯜꯂꯦ
ꯄꯨꯨꯡꯉꯦ
ꯑꯗꯨꯒꯤ ꯃꯌꯥꯝ ꯃꯌꯥꯝ ꯍꯥꯞꯄꯦꯕ ꯎ ꯑꯗꯨꯒꯤ ꯑꯉꯥꯡ ꯃꯌꯥꯝꯗꯣ ꯍꯦꯛꯇ ꯃꯣꯏ ꯁꯝꯃꯔ ꯚꯦꯀꯦꯁꯟ ꯊꯥꯕꯒꯤ ꯑꯉꯥꯡ ꯃꯌꯥꯝꯗꯣ ꯄꯨ ꯃꯥꯂꯦ
ꯑꯣ ꯃꯇꯣꯟ ꯊꯣꯛꯑꯦ ꯑꯗꯨꯗꯤ
ꯑꯗꯨ ꯄꯨꯔꯒ
ꯆꯠꯂꯦ ꯑꯗꯨꯒ ꯑꯉꯥꯡ ꯃꯌꯥꯝꯗꯣ ꯀꯥꯔ ꯊꯧꯕꯤ ꯑꯗꯨꯗ ꯑꯗꯨꯝ ꯃꯣꯏꯒꯤ ꯄꯨꯜꯂꯞ ꯑꯗꯨꯝ ꯇꯤꯀꯦꯠ ꯀꯛꯈꯤꯕꯗꯅꯦ ꯑꯗꯨꯝ ꯄꯨꯂꯞ ꯌꯥꯎꯔꯦ ꯍꯥꯏꯌꯦꯕ
ꯑꯣ ꯌꯥꯝ ꯐꯩ ꯉꯥꯏ ꯇꯤꯀꯦꯠ ꯑꯗꯨꯅꯤ
ꯑ ꯆꯍꯨꯝ ꯍꯥꯏꯕ ꯍꯥꯏꯥꯏꯌꯦ ꯄꯨꯂꯞ
ꯑꯣ ꯆꯍꯨꯝꯗꯨꯗ ꯏꯁꯤꯡ ꯀꯩꯀꯥ ꯁꯥꯟꯅꯕꯤ ꯖꯤꯞ ꯅꯨꯡ ꯀꯩꯀꯥꯁꯨ ꯂꯣꯏ ꯌꯥꯎꯕ
ꯂꯣꯏ ꯌꯥꯎꯔꯦ ꯒꯥꯔꯤ ꯊꯧꯕꯤ ꯑꯗꯒꯤ ꯀꯥꯔ ꯊꯧꯕꯤ ꯇ꯭ꯔꯦꯟ ꯊꯧꯕꯤ ꯑꯉꯥꯡ ꯂꯣꯏ ꯄꯨꯔꯒ ꯑꯉꯥꯡ ꯃꯆꯥ ꯃꯆꯥ ꯃꯀꯨꯞ ꯃꯀꯨꯞꯁꯦꯌꯥꯝꯁꯦ ꯄꯨꯔꯥ ꯐꯦꯃꯤꯂꯤꯒꯤꯗꯤ ꯐꯦꯂꯤꯗꯨꯗ ꯐꯦꯃꯤꯂꯤ ꯑꯗꯨꯝ ꯆꯠꯂꯒꯅꯦ ꯑꯗꯨꯝ ꯄꯨꯟꯅ ꯆꯠꯃꯤꯟꯅꯕ ꯌꯥꯏꯑꯕ
ꯎꯝ ꯎꯝ ꯌꯥꯝ ꯅꯨꯡꯉꯥꯏꯅꯤ ꯄꯨꯡ ꯇꯔꯥꯗꯩ ꯆꯠꯂꯒ ꯑ ꯊꯣꯡꯉ ꯍꯦꯛ ꯍꯥꯡꯕꯗꯒꯤꯅ ꯂꯣꯟ
ꯆꯥꯛꯀꯁꯦ ꯑꯗꯨꯝꯅꯦ ꯃꯣꯏ ꯑꯗꯨꯝ ꯆꯥꯔꯨꯕ ꯌꯥꯔꯦ ꯄꯨꯔꯒ ꯁꯤꯗꯩ ꯊꯣꯡꯉꯒ
ꯊꯣꯡꯉꯒ ꯄꯨꯔꯦꯗꯅ ꯑꯗꯨꯒ ꯄꯨꯡ ꯇꯔꯥꯗꯨꯗꯩ ꯑꯗꯨꯝ ꯆꯠꯂ ꯆꯠꯂꯦꯗꯅ ꯑꯗꯨꯒ ꯑꯗꯨꯝ ꯁꯥꯟꯅꯔ ꯁꯥꯟꯅꯔ ꯑꯗꯨꯝ ꯆꯥꯔꯒ ꯑꯃꯨꯛꯁꯨ ꯑꯃꯨꯛ ꯁꯥꯟꯅꯔ ꯄꯨꯡ ꯃꯉꯥ ꯑꯗꯨꯝ ꯂꯣꯟꯕꯗꯨꯗ ꯑꯗꯨꯝ
ꯑꯥ ꯑꯥ ꯄꯨꯡ ꯃꯉꯥꯗ ꯂꯣꯜꯂꯅ ꯐꯖꯅ ꯅꯨꯃꯤꯠꯇꯨꯃ ꯐꯖꯅ ꯄꯦꯟꯅ ꯁꯨꯅꯕ
ꯍꯣꯏ ꯌꯥꯔꯦ ꯑꯁ ꯑꯗꯨ ꯑꯗꯨ ꯃꯐꯝꯗꯨꯃ ꯐꯖꯅ ꯌꯥꯔꯦ
ꯑ
ꯅꯩꯔꯦ ꯑꯗꯨꯃ ꯆꯠꯄ ꯌꯥꯔꯦ
ꯆꯠꯄ ꯌꯥꯕ ꯃꯐꯝꯁꯦ ꯀꯩꯁꯨ ꯌꯥꯝꯅꯁꯨ ꯂꯥꯞꯄ ꯅꯠꯇꯕꯅꯤꯅ ꯎꯝ ꯍꯣ ꯑꯗꯨ ꯑꯩ ꯊꯝꯃꯒꯦ
ꯍꯣꯏ
ꯐꯔꯦ ꯐꯔꯦ ꯅꯪꯁꯨ ꯇꯧꯖꯔꯣ ꯀꯣꯟꯅ ꯑꯃꯨꯛ ꯁꯥꯟꯅꯔꯁꯤ ꯎꯝ ꯎꯝ ꯊꯝꯃꯣ ꯊꯝꯃꯣ